ꯄ꯭ꯔꯣ ꯍꯜꯂꯣ
ꯆꯥꯛ ꯆꯥꯥꯔꯕꯣ ꯇꯥꯕ꯭ꯔꯣ
ꯆꯔꯦ ꯄꯤꯌꯦ
ꯆꯥꯗꯔꯤꯌꯦ ꯀꯩ ꯃꯊꯦꯜ ꯀꯩ ꯃꯊꯦꯜ ꯆꯥꯕꯤꯔꯒꯦ
ꯍ
ꯀꯔꯤ ꯃꯊꯦꯜ ꯆꯕꯤ
ꯑꯂꯨꯒ ꯁꯥꯎꯒꯔꯤ ꯑꯂꯨꯒ ꯁꯥꯎꯒ꯭ꯔꯤ ꯆꯥꯔꯦ
ꯑꯥꯎ
ꯆꯔꯦ
ꯌꯥꯝ ꯍꯥꯎꯕ ꯏꯟꯁꯥꯡꯅꯤꯅꯦ ꯁꯤꯗꯤ ꯐꯖꯅ ꯍꯥꯎꯕ
ꯍꯥꯥ
ꯌꯥꯝ ꯍꯥꯎꯕ ꯏꯟꯖꯥꯡꯅꯤꯅꯦ ꯍꯥꯎꯕꯅꯤ ꯍꯦ ꯁꯧꯒ꯭ꯔꯤ ꯆꯥꯕꯗꯤ ꯍꯥꯎꯕꯅꯤꯅꯦ ꯀꯥꯂꯦꯟ ꯀꯥꯂꯦꯟꯗꯗꯤ ꯆꯧ ꯁꯧꯒ꯭ꯔꯤꯅ ꯍꯦꯟꯅ ꯍꯥꯎꯕꯅꯤꯅꯦ
ꯍꯤꯍꯤ
ꯀꯔꯥꯏ ꯂꯩꯕ꯭ꯔꯣ
ꯍꯥ ꯑꯩ ꯍꯥꯏꯕ꯭ꯔꯣ ꯑꯩꯔꯣ ꯑꯗꯨꯗꯣ ꯑꯗꯨꯗꯥ ꯍꯥꯏꯕ ꯌꯥꯗꯦ
ꯍꯦ
ꯑꯍꯦ
ꯀꯩꯗꯧꯔꯤꯒꯦ
ꯎꯝ ꯍꯧꯖꯤꯛꯇꯤ ꯐꯃꯨꯡꯗ ꯐꯝꯔꯒ ꯂꯩ ꯅꯪꯗꯤ
ꯇꯨꯝꯃꯥ ꯇꯨꯝꯃꯒꯦ ꯍꯥꯏꯔꯣ
ꯅꯠꯇꯦꯍꯦ ꯕꯣꯜ ꯌꯦꯡꯗꯣꯏꯅꯦ ꯕꯣꯜꯗꯣ ꯉꯥꯏ
ꯕꯣꯜ ꯌꯦꯡꯉꯦ ꯀꯅꯥ ꯀꯅꯥꯗ ꯁꯞꯄꯣꯔꯠ ꯇꯧꯒꯦ ꯍꯥꯏꯅꯣ
ꯎꯝ ꯕ꯭ꯔꯖꯤꯜ
ꯀꯃꯥꯏꯅ ꯀꯃꯥꯏꯅ ꯕ꯭ꯔꯥꯖꯤꯜꯗ ꯁꯞꯄꯣꯔꯠ ꯇꯧꯗꯣꯏꯅꯣ
ꯑꯗꯨꯝ ꯌꯦꯡꯂꯒ ꯁꯞꯄꯣꯔꯠ ꯇꯧꯗꯣꯏꯅꯦꯕ
ꯑꯦ ꯕ꯭ꯔꯥꯖꯤꯜ ꯀꯥꯔꯔꯣꯏ ꯕ꯭ꯔꯥꯖꯤꯜ ꯄꯣꯔꯅꯤ
ꯀꯥꯔꯅꯤ ꯁꯣꯏꯗꯅ
ꯑꯩ ꯖꯄꯥꯟꯗ ꯇꯧꯒꯗꯕꯅꯤ
ꯈꯪꯗꯦ ꯑꯩꯗꯣ ꯌꯦꯡꯉꯨꯀꯥꯟꯗꯀꯣ ꯎꯝ ꯌꯦꯡꯀꯥꯟꯗ ꯁꯣꯟꯕꯗꯣ ꯑꯩꯗꯤ ꯁꯞꯄꯣꯔꯠ ꯇꯧꯔꯅꯤ
ꯀꯩꯒꯨꯝꯕ ꯑꯦ ꯕ꯭ꯔꯥꯖꯤꯜ ꯕ꯭ꯔꯥꯖꯤꯜꯁꯤ ꯌꯥꯝ ꯁꯣꯜꯂꯕꯣ
ꯈꯪꯗꯦ ꯌꯦꯡ ꯀꯥꯟꯅ ꯈꯪꯉꯅꯤ
ꯖꯄꯥꯟꯗ ꯑꯩꯈꯣꯏ ꯕꯥꯆꯧ ꯂꯩꯕꯅꯦꯕꯀꯣ ꯇꯥꯕ꯭ꯔꯣ ꯑꯩꯈꯣꯏ ꯕꯕꯥ ꯑꯩꯈꯣꯏ ꯑꯩꯈꯣꯏ ꯕꯥꯆꯧ ꯕ꯭ꯔꯥꯖꯤꯜ ꯑꯦ ꯕ꯭ꯔꯥꯖꯤꯜ ꯍꯥꯌꯦ ꯖꯄꯥꯟꯗ ꯂꯩꯌꯦꯕꯀꯣ ꯑꯗꯨꯅ ꯕ꯭ꯔ ꯖꯞ ꯄꯥꯟꯗ ꯁꯞꯄꯣꯔꯠ ꯇꯧꯖꯦ ꯍꯥꯏꯕ
ꯑꯣꯍꯣ ꯈꯪꯗꯦꯗ ꯑꯩꯁꯦ ꯑꯩ ꯑꯩ ꯍꯧꯖꯤꯛꯁꯦ ꯑ ꯕ꯭ꯔꯥꯖꯤꯜꯒꯤ ꯑꯣꯄꯣꯅꯦꯟꯗꯣ ꯀꯥꯎꯈ꯭ꯔꯕꯒꯤꯅꯦ ꯖꯄꯥꯟꯗꯣ ꯖꯄꯥꯟꯗꯤ ꯑꯦꯁꯤꯌꯥꯟ ꯑꯣꯏꯅ
ꯑꯦꯁꯤꯌꯌꯥꯟ ꯑꯦꯁꯤꯌꯥꯟꯒꯤ ꯖ ꯀꯩꯅꯣ ꯑꯩꯈꯣꯏ ꯑꯩꯈꯣꯏ ꯀꯟꯇꯤꯅꯦꯟꯗ ꯑꯩꯈꯣꯏ ꯀꯟꯇꯤꯅꯦꯟ ꯃꯤꯅ ꯁꯥꯟꯅꯔꯀꯥꯟꯗ ꯁꯞꯄꯣꯔꯠ ꯇꯧꯗꯕꯤ ꯑꯇꯣꯞꯄ ꯑꯣꯏꯅ ꯁꯞꯄꯣꯔꯠ ꯇꯧꯔꯤꯖꯤꯕꯨ ꯀꯔꯤꯒꯤꯅꯣ ꯍꯥꯏꯕꯅꯤꯃꯤ
ꯑꯩꯗꯣ ꯀꯥꯎꯕꯒꯤꯅꯦ ꯑꯣꯄꯣꯅꯦꯟꯗꯣ ꯃꯣꯏꯒꯤ ꯑꯪꯄꯣꯅꯦꯜꯗꯣ ꯑꯩ ꯁꯣꯏꯔꯦ
ꯃꯊꯪꯗꯁꯨ ꯑꯗꯨꯃꯥꯏꯅ ꯇꯧꯕ ꯌꯥꯗꯦ ꯀꯣ ꯃꯊꯪꯗꯗꯤ ꯖꯄꯥꯟ ꯖꯄꯥꯟ ꯖꯄꯥꯟ ꯖꯄꯥꯟ ꯖꯄꯥꯟ ꯍꯥꯏꯒꯗꯧꯅꯤꯀꯣ
ꯇꯧꯔꯣꯏ ꯇꯧꯔꯣꯏ ꯅꯪꯗꯤ ꯐꯥꯏꯅꯦꯜ ꯑꯔꯖꯦꯟꯇꯤꯅꯥ ꯑꯥꯔꯖꯦꯟꯇꯤꯅꯥꯒ ꯐ꯭ꯔꯥꯟꯁ ꯀꯥꯔꯗꯤ ꯀꯅꯥꯕꯨ ꯁꯞꯄꯣꯔꯠ ꯇꯧꯔꯅꯤ ꯅꯪꯗꯤ
ꯑꯁ ꯍꯥꯟꯅꯗꯒꯤ ꯑꯩꯗꯤ ꯏꯃꯥꯟꯅꯕ ꯃꯤꯁꯤ ꯂꯩꯔꯤꯁꯤꯗꯤ ꯏꯃꯥꯟꯅꯕ ꯏꯃꯥꯟꯅꯕ ꯃꯤꯁꯤꯅꯤꯅꯦ ꯑꯁ ꯃꯤꯁꯤꯅꯤ ꯃꯤꯁꯤ ꯑꯩ ꯃꯤꯁꯤꯒꯤ ꯗꯥꯏ ꯍꯥꯔꯠ ꯐ꯭ꯔꯦꯟꯅꯤ
ꯑꯩꯗꯤ ꯐ꯭ꯔꯥꯟꯁ ꯆꯠꯀꯅꯤ ꯑꯝꯕꯄꯦꯗꯣ ꯍꯦꯟꯅ ꯅꯨꯡꯁꯤꯌꯦ ꯑꯩꯗꯤ
ꯐ꯭ꯔꯥꯟꯁꯇꯣ
ꯎꯝ
ꯅꯪꯗꯤ ꯏꯝꯕꯥꯄꯦ ꯈꯛꯇꯪꯗ ꯇꯥꯔꯒꯦꯠ ꯇꯧꯔ ꯂꯩꯔ ꯃꯥꯜꯂꯦꯅꯦ ꯑꯗꯨꯗꯤ
ꯅꯠꯇꯦꯍꯦ ꯃꯣꯏꯗꯤ ꯏꯁꯇꯥꯔ ꯄ꯭ꯂꯦꯌꯔ ꯌꯥꯝ ꯂꯥꯛꯌꯦꯅ ꯃꯣꯏꯒꯤ
ꯏꯁꯇꯥꯔ ꯄ꯭ꯂꯦꯌꯔꯗ ꯌꯥ ꯏꯁꯇꯥꯔ ꯄ꯭ꯂꯦꯌꯔꯗ ꯌꯥꯝꯃꯟꯕꯒꯤ ꯃꯣꯏꯗꯤ ꯌꯥꯗꯕꯅꯦ ꯃꯦ ꯏꯁꯇꯥꯔꯠ ꯄ꯭ꯂꯦꯌꯔꯖꯦ ꯀꯨꯌꯥꯝ ꯑꯃ ꯇꯧꯅꯦ ꯃꯣꯏꯓꯦ ꯑꯗꯨ ꯐꯥꯎꯕꯗ ꯃꯤ ꯁꯨ ꯁꯨꯗ꯭ꯔꯕꯅꯦꯕ ꯈꯔ ꯔꯤꯇꯥꯌꯔ ꯆꯠꯄ ꯌꯥꯝ ꯂꯩꯕꯒꯤ ꯀꯩꯅꯣ ꯇꯧꯔꯝꯅꯦ ꯏꯁꯇꯥꯔ ꯄ꯭ꯂꯦꯌꯔ ꯌꯥꯝꯃꯟꯕꯗꯩ ꯀꯥꯗꯕꯅꯤ ꯂꯥꯁ‌ ꯏꯔ ꯃꯃꯥꯡꯗꯁꯨ ꯑꯗꯨꯃꯥꯏ ꯇꯧꯋꯤ ꯗꯨꯗꯤ ꯐ꯭ꯔꯥꯟꯁꯁꯦ ꯐꯖꯩ ꯐꯖꯩ ꯏꯁꯇꯥꯔ ꯄ꯭ꯂꯦꯌꯔ ꯌꯥꯝꯃꯟꯕꯒꯤ ꯃꯣꯏꯖꯨ ꯂꯩꯍꯧꯔꯦꯗꯅ
ꯑꯩꯗꯤ
ꯄꯣꯔꯠꯇꯤ ꯌꯥꯝ ꯁꯞꯄꯣꯔꯠꯇꯤ ꯌꯥꯝ ꯇꯧꯈꯤꯅꯨꯀꯣ ꯑꯗꯨꯒꯤꯗꯣ
ꯇꯥꯎꯔꯅꯤ
ꯃꯣꯏꯗꯣ ꯌꯥꯝ ꯁꯅꯥꯕ ꯍꯥꯏꯌꯦ ꯑꯩꯗꯤ ꯎꯝ ꯃꯣꯏꯗꯣ ꯐꯩꯅꯦꯜ ꯀꯥꯅꯤꯡꯉꯥꯏ ꯃꯥꯂꯦ
ꯅꯪꯒꯤ ꯋꯥꯈꯜꯅꯤꯗꯅ ꯑꯗꯨꯅ
ꯌꯥꯝ ꯍꯩ ꯌꯥꯝ ꯍꯩ ꯁꯤꯒꯤ ꯍꯦꯇ꯭ꯔꯤꯛꯁꯨ ꯐꯪꯈ꯭ꯔꯦ ꯅꯨꯄꯥ ꯑꯃꯗꯣ ꯃꯥꯒꯤ ꯃꯤꯡꯗꯤ
ꯀꯩꯅꯣꯈꯣꯏ ꯀꯩꯅꯣ ꯈꯣꯏꯗꯤ ꯀꯥꯔꯣꯏꯗ꯭ꯔꯣ ꯄꯣꯔꯇꯨꯒꯜꯗꯤ ꯀꯥꯔꯣꯏꯗ꯭ꯔꯣ
ꯎꯝ ꯀꯥꯔꯣꯏ ꯃꯣꯏꯗꯣ ꯃꯣꯏꯒꯤ ꯎꯄꯨꯅꯦꯟꯗꯣ ꯌꯥꯝ ꯁꯣꯜꯂꯦꯕ
ꯑꯦ ꯃꯥꯏꯒꯤ ꯑꯣꯄꯣꯅꯦꯟꯗꯨ ꯁꯣꯜꯂꯗꯤ ꯗꯨꯝ ꯀꯥꯔꯅꯤꯅꯦ
ꯑꯥ ꯃꯣꯏꯒꯤ ꯎꯄꯨꯅꯦꯟꯗꯣ ꯃꯣꯏꯒꯤ ꯎꯄꯨꯅꯦꯟꯗꯣ ꯎꯖꯕꯦꯀꯤꯁꯇꯥ ꯍꯥꯏꯕ ꯅꯠꯇ꯭ꯔꯣ ꯃꯣꯏꯒꯤ ꯀꯟꯇ꯭ꯔꯤꯗꯣ ꯑꯥ ꯏꯟꯗꯤꯌꯥ ꯀꯥꯔꯀꯥꯟꯗ ꯏꯟꯗꯤꯌꯥ ꯒꯣꯜ ꯊꯔ꯭ꯤ ꯃꯣꯏꯕꯨ ꯁꯥꯟꯅ
ꯖꯄꯥꯟ ꯑꯦ ꯖꯄꯥꯟ ꯍꯥꯏꯌꯦ ꯐ꯭ꯔꯥꯟꯁꯀꯤꯗꯤ ꯅꯍꯥꯟ ꯁꯥꯟꯅꯕꯗꯣ ꯅꯪꯒꯤ ꯅꯪꯒꯤ ꯅꯪꯒꯤ ꯁꯥꯏꯛ ꯑꯃ ꯏꯝꯕꯥꯄꯦ ꯑꯃ ꯌꯥꯎꯕꯗꯣ ꯑꯗꯨꯗꯤ ꯒꯣꯜ ꯆꯟꯕ ꯉꯝꯗꯦꯅꯦ ꯑꯃꯗꯨꯅ ꯍꯦꯟꯅ ꯆꯟꯒꯤꯅꯤ ꯍꯦꯠ ꯍꯦꯠꯇ꯭ꯔꯤꯛ ꯐꯪꯈꯤꯅꯦ ꯗꯦꯝꯕꯤꯂꯦꯗꯨꯅ
ꯎꯝ ꯃꯥꯅ ꯃꯥꯒꯤ ꯏꯃꯥꯟꯅꯕꯗ ꯆꯥꯟꯁ ꯄꯤꯕꯒꯤꯅꯦ
ꯑꯦꯖ ꯃꯥꯅ ꯑꯦꯁꯤꯁ ꯇꯧꯕꯒꯤꯅꯦ ꯍꯥꯏꯔꯕ
ꯑꯥꯎ
ꯑꯗꯨ ꯅꯠꯇꯦꯗ ꯍꯩꯕꯗꯦ ꯑꯦ ꯏꯝ ꯏꯝꯕꯥꯄꯦꯗꯒꯤꯗꯤ ꯗꯦꯝꯕꯤꯂꯦꯅ ꯍꯩꯌꯦꯗ ꯑꯩꯒꯤ ꯋꯥꯈꯜꯗꯗꯤ
ꯑ ꯀꯅꯥ ꯍꯥꯏꯌꯨꯔꯥ
ꯗꯦꯝꯕꯤꯂꯦꯗꯣ ꯑꯍꯨꯝ ꯆꯟꯒꯤꯕ ꯗꯦꯝꯕꯦꯂꯦꯠ ꯍꯦꯠ ꯍꯦꯠ ꯍꯦꯠ ꯍꯦꯇ꯭ꯔꯤꯛ ꯍꯦꯇ꯭ꯔꯤꯛ ꯂꯧꯒꯤꯕꯗꯣ ꯅꯩ ꯅꯩꯗ꯭ꯔꯣ ꯑꯗꯨ ꯅꯨꯄꯥꯗꯣ
ꯅꯩꯌꯦ ꯅꯩꯌꯦ
ꯃꯁꯛꯁꯨ ꯈꯨꯐꯖ ꯑꯃ ꯇꯧꯕꯅꯤ ꯏꯝꯕꯥꯄꯦꯗꯒꯤ ꯍꯦꯟꯕꯅꯤ
ꯐꯥꯌꯦ ꯑꯩꯉꯣꯟꯗꯗꯤ ꯃꯄꯦꯅ ꯍꯦꯟꯅ ꯐꯥꯏꯌꯦ
ꯏꯝꯕꯥꯄꯦꯗꯣ ꯃꯁꯛ ꯊꯤꯕꯅꯤꯍꯦ
ꯊꯤꯗꯦꯗ
ꯑꯃꯗꯨꯅ ꯍꯦꯟꯕꯅꯦ
ꯁꯥꯡꯁꯨ ꯑ ꯋꯥꯡꯁꯨ ꯋꯥꯡꯉꯦ ꯃꯥꯗꯤ
ꯗꯦꯝꯕꯤꯂꯦꯗꯣ ꯗꯦꯝꯕꯤꯂꯦꯗꯨꯅ ꯌꯥꯝ ꯍꯩꯕ ꯍꯦꯟꯕꯅꯦꯅꯤ
ꯃꯃꯥꯡ ꯃꯃꯥꯡꯗ ꯀꯩꯅꯣꯈꯣꯏ ꯁꯥꯟꯅꯕꯀꯥꯟꯗ
ꯀꯥꯏ ꯀ꯭ꯂꯥꯕ꯭ꯔꯥ ꯃꯣꯏ ꯖꯣꯏꯟ ꯇꯧꯕꯗꯣ ꯁꯅꯥꯕꯗꯣ
ꯀꯦꯁ ꯖꯤꯗ
ꯄꯤ ꯑꯩꯆ ꯖꯤ ꯑꯣ ꯄꯤ ꯑꯩꯆ ꯖꯤ ꯒꯤ ꯄ꯭ꯂꯦꯌꯔꯁ ꯌꯥꯝ ꯂꯥꯏꯌꯦ ꯍꯥꯏꯕ ꯅꯠꯇ꯭ꯔꯣ ꯐ꯭ꯔꯥꯟꯁꯇ
ꯂꯩ ꯂꯩꯕꯅꯤ ꯃꯣꯏ ꯃꯣꯏ ꯀꯥꯡꯕꯨ ꯌꯥꯝ ꯌꯥꯎꯕꯅꯦ ꯍꯟꯗꯛ ꯍꯟꯗꯛ ꯀꯩꯅꯣꯒꯤꯗ ꯀꯩꯅꯣ ꯂꯤꯛꯇ ꯆꯦꯝꯄꯤꯌꯣꯟ ꯂꯤꯛꯇ
ꯑ ꯑꯥꯎ
ꯅꯩꯗꯤ ꯅꯩꯕꯅꯦ ꯐ꯭ꯔꯥꯟꯁ ꯀꯥꯡꯕꯨ ꯑꯗꯨꯕꯨ ꯁꯇꯥꯔꯞ ꯄ꯭ꯂꯦꯌꯔ ꯌꯥꯝꯃꯟꯕꯒꯤ ꯃꯣꯏꯖꯦ ꯍꯦꯛꯇ ꯌꯥꯗꯕ ꯍꯟꯗꯛꯇꯤ ꯑꯥꯔꯖꯦꯟꯇꯤꯟ ꯑꯥꯔꯖꯦꯟꯇꯤꯅꯥ ꯑꯃꯨꯛ ꯂꯧꯈꯤꯅꯤ ꯍꯥꯏꯕꯅꯦ
ꯏꯁ ꯂꯥꯎꯔꯣꯏ ꯃꯣꯏꯁꯦ ꯑ ꯃꯣꯏꯁꯦ ꯉꯝꯕꯗꯣ ꯑꯍꯨꯝ ꯁꯨꯔꯤꯀꯣ ꯏꯁꯇꯥꯔ ꯑꯍꯨꯝ ꯂꯥꯏꯕꯗꯣ ꯃꯣꯏꯒꯤ ꯌꯨꯅꯤꯐꯣꯝꯗ
ꯃꯃꯥꯡ ꯃꯃꯥꯡꯗꯁꯨ ꯌꯥꯝ ꯂꯧꯈ꯭ꯔꯝꯅꯤꯗ ꯋꯥꯜ ꯀꯞꯇꯗꯤ ꯂꯧ ꯂꯧꯕ ꯌꯥꯝꯒꯔꯦꯗ
ꯑꯥ
ꯀꯟꯇꯔꯤ ꯌꯥꯝ ꯃꯔꯛꯁꯤꯗ ꯕ꯭ꯔꯥꯖꯤꯜ ꯕ꯭ꯔꯥꯖꯤꯜꯅꯦ
ꯃꯤꯁꯤ ꯃꯤꯁꯤꯒꯤꯆꯨ ꯄꯥꯝ ꯔꯣꯅ꯭ꯌꯥꯜꯗꯣ ꯔꯅ꯭ꯌꯥꯜꯗꯣ ꯅꯁꯨ
ꯔꯣꯅꯥꯜꯗꯣ ꯔꯣꯅꯥꯜꯗꯣꯖꯨ ꯄꯥꯝꯗꯕ꯭ꯔꯣ
ꯄꯥꯝꯗꯦ
ꯀꯔꯤꯒꯤꯅꯣ
ꯄꯦꯅ ꯍꯦꯟꯅ ꯐꯥꯏ
ꯁꯤꯁ ꯃꯤ ꯋꯥꯡ ꯆꯥꯎꯕꯩꯔꯕ
ꯑꯥꯎ
ꯃꯤ ꯋꯥꯡ ꯆꯥꯎꯔꯒ ꯒꯣꯜ ꯆꯟꯕ ꯍꯩꯇꯗꯤ ꯀꯥꯟꯅꯗꯦꯅꯦ ꯂꯥꯏ ꯑꯗꯨꯒꯤ ꯀꯩꯅꯣꯒꯤ ꯅꯍꯥꯟ
ꯒꯤ ꯁꯨꯝ ꯁꯅꯥꯕꯁꯆꯨ ꯌꯥꯝ ꯍꯥꯏꯅ
ꯄꯣꯔꯇꯨꯒꯜꯒꯤ ꯇꯥꯏꯞꯇ ꯑꯥ ꯀꯩꯅꯣꯒꯤ ꯔꯣꯅꯥꯜꯗꯣꯒꯤ ꯇꯥꯏꯞꯇ ꯑꯃꯨꯛ ꯆꯟꯗꯕꯗꯣ ꯅꯍꯥꯟ ꯑꯃꯕꯥꯎ ꯆꯟꯗ ꯋꯥꯅꯤꯗ ꯑꯗꯨꯕꯨ ꯑꯗꯨꯕꯨ ꯍꯩꯕ꯭ꯔꯥꯕ
ꯍꯣꯏ ꯍꯥꯏꯌꯦ ꯃꯥ ꯗꯥꯎ ꯂꯥꯏꯇꯕꯒꯤꯅꯦ ꯑꯗꯨꯗꯣ
ꯒꯣꯜ ꯁꯥꯟꯅꯕꯕꯨ ꯗꯥꯎꯗ ꯌꯥꯗꯦꯍꯦ
ꯑꯦ ꯗꯥꯎ ꯂꯥꯏꯕꯅꯦ
ꯑꯩꯈꯣꯏ ꯗꯥꯎ ꯂꯩꯇꯗꯤ ꯑꯗꯨꯝ ꯆꯟꯗ꯭ꯔꯦꯅꯦ ꯑꯗꯨꯗꯤ ꯀꯥꯗ꯭ꯔꯦꯅꯦ
ꯃꯤ ꯃꯦꯁꯤ ꯃꯦꯁꯤꯅ ꯍꯦꯟꯅ ꯅꯩꯕꯅꯦꯍꯦ ꯍꯟꯗꯛꯇꯤ ꯃꯦꯁꯤꯗꯤ ꯒꯣꯜ ꯇꯔꯨꯛ ꯁꯨꯒ꯭ꯔꯕꯅꯦꯒꯣ
ꯇꯔꯨꯛ
ꯎꯝ ꯍꯟꯗ ꯍꯟꯗꯛꯀꯤ ꯋꯥꯔꯜ ꯀꯞꯇ ꯏꯟꯕꯥꯞ ꯄꯦꯗꯤ ꯒꯣꯜ ꯃꯔꯤ ꯗꯦꯝꯕꯤꯂꯦ ꯒꯣꯜ ꯃꯔꯤ
ꯍꯦꯇ꯭ꯔꯤꯛ ꯐꯪꯗ꯭ꯔꯤꯀꯣ ꯕꯥꯄꯦꯁꯦ
ꯃꯥꯄꯦ ꯍꯦꯇ꯭ꯔꯤꯛ ꯍꯦꯇ꯭ꯔꯤꯛ ꯐꯪꯒ꯭ꯔꯕ ꯐꯪꯗ꯭ꯔꯤꯕ ꯐꯪꯗꯕ ꯃꯥꯜꯂꯦꯗ
ꯑꯥ ꯃꯥ ꯃꯥꯁꯦ ꯆꯍꯤ ꯀꯌꯥ ꯁꯨꯔꯦ
ꯍꯟꯗꯛꯅ ꯀꯌꯥ ꯁꯨꯒꯗꯕꯅꯣ ꯕꯥꯄꯦꯗꯣ
ꯇ꯭ꯋꯦꯟꯇꯤ ꯑꯦꯠꯔ ꯇ꯭ꯋꯦꯟꯇꯤ ꯁꯦꯚꯦꯟꯔ
ꯑꯧ ꯗꯨꯃꯥꯏꯟ ꯑꯣꯏꯔꯝꯕꯁꯨ ꯌꯥꯏ ꯍꯥꯟꯅꯗꯤ ꯇ꯭ꯋꯦꯟꯇꯤ ꯐꯣꯔꯔ ꯇ꯭ꯋꯦꯟꯇꯤ ꯐꯥꯏꯞꯔ ꯗꯨꯃꯥꯏ ꯑꯣꯏꯔꯝꯕꯅꯦ
ꯑꯣ
ꯏꯝꯕꯥꯄꯦꯒꯤ ꯆꯍꯤꯁꯦ ꯇ꯭ꯋꯦꯟꯇꯤ ꯁꯕꯦꯟ ꯑꯣꯏꯔꯦ
ꯑꯣ ꯑꯣ
ꯃꯆꯤꯟ ꯊꯤꯔꯤꯅꯤꯅꯦ ꯑꯗꯨꯁꯨ ꯇ꯭ꯋꯦꯟꯇꯤ ꯁꯦꯚꯦꯟ ꯈꯛꯇꯪꯗꯤ ꯑꯣꯏꯔꯝꯃꯔꯣꯏꯗ ꯍꯥꯏꯗꯤ ꯑꯈꯣꯏ ꯑꯦꯀꯥꯗꯃꯤꯛ ꯑꯦꯖꯇꯗꯤ ꯈꯔ ꯅꯦꯝꯕꯅ ꯍꯥꯞꯄꯦꯗꯅ
ꯑꯥꯎ ꯍꯣꯏ ꯍ
ꯑꯗꯨꯑꯣꯏꯔꯁꯨ ꯌꯥꯝ ꯑꯉꯥꯡ ꯑꯣꯏꯔꯤꯗ ꯃꯥꯖꯨ
ꯑꯣ
ꯗꯤ ꯁꯚꯦꯟ ꯑꯣꯏꯇꯥꯔꯗꯤ ꯃꯊꯪꯒꯤ ꯊꯥꯔꯇꯤ ꯇꯨ ꯊꯥꯔꯇꯤ ꯋꯥꯟꯗ ꯑꯃꯨꯛ ꯁꯥꯟꯅꯔꯅꯤ ꯊꯥꯔꯇꯤ ꯇꯨ
ꯑꯥ
ꯑꯁ ꯋꯥꯔꯜ ꯀꯞꯇꯤ ꯑꯍꯨꯝ ꯃꯔꯤ ꯋꯥꯠꯂꯤꯅꯦ ꯃꯥꯗꯤ ꯁꯥꯟꯅꯔꯛꯀꯗꯕ
ꯑꯣ ꯆꯍꯤ ꯀꯌꯥ ꯐꯥꯎ ꯁꯥꯕ ꯌꯥꯕ꯭ꯔꯥ ꯊꯔ ꯊꯥꯔꯇꯤ ꯁꯚꯦꯟ ꯊꯥꯔꯇꯤ ꯑꯩꯠ
ꯑꯗꯨꯗꯤ ꯃꯣꯏꯒꯤ ꯀꯩꯅꯣ ꯐꯥꯎ ꯃꯣꯏꯅ ꯄꯥꯝꯃꯒꯗꯤ ꯑꯗꯨꯝ ꯍꯟꯗꯛ ꯁꯨ ꯔꯣꯅꯥꯜꯗꯣ ꯈꯣꯏꯒꯤ ꯂꯥꯁꯅꯦꯗꯤ ꯍꯥꯏ ꯃꯃꯥꯡꯗꯁꯨ ꯂꯥꯁꯅꯦ ꯍꯥꯏꯔꯒ ꯍꯟꯗꯛ ꯑꯃꯨꯛ ꯁꯥꯟꯅꯩꯌꯦ
ꯍꯣꯏ ꯍꯣꯏ ꯑꯁ ꯃꯥ ꯃꯥ ꯁꯅꯥꯅꯕꯗꯣ ꯌꯦꯡꯕ ꯅꯨꯡꯉꯥꯏꯇꯦꯗ
ꯔꯣꯅꯥꯜꯗꯣꯗꯤ ꯌꯥꯗ꯭ꯔꯦ ꯀꯩꯅꯣ
ꯌꯥꯝ ꯍꯥꯏꯗꯦ ꯃꯥꯗꯣ ꯌꯥꯝ ꯁꯣꯜꯂꯦ
ꯍꯅꯨꯕ ꯑꯣꯏꯔꯦꯕ
ꯌꯥꯝ ꯑꯣꯏꯈ꯭ꯔꯦ
ꯍꯅꯨꯕ ꯑꯣꯏꯔꯦ ꯌꯥꯗ꯭ꯔꯦ ꯍꯟꯅꯨꯕ ꯍꯅꯨꯕꯗ ꯍꯟꯅꯨꯕꯗ ꯅꯨꯞ ꯄꯤꯁꯤꯡꯁꯨ ꯌꯥꯝ ꯉꯥꯎꯕ ꯌꯥꯝ ꯂꯩꯔꯤꯅꯦ ꯀꯃꯥꯏꯅ ꯇꯧꯔꯤꯅꯣ
ꯍꯨꯝ
ꯍꯟꯅꯨ- ꯍꯟꯅꯨ ꯍꯟꯅꯨꯕꯗ ꯍꯟꯅꯨꯕꯗ ꯅꯨꯄꯤꯁꯤꯡꯁꯤꯅ ꯌꯥꯝ ꯉꯥꯎꯔꯦ ꯑꯗꯨ ꯑꯣꯏ ꯇꯥꯔꯗꯤ ꯃꯦꯁꯤꯗꯗꯤ ꯃꯤ ꯀꯌꯥꯝ ꯉꯥꯎꯔꯃꯅꯤ
ꯈꯪꯗꯦꯗ ꯅꯨꯄꯥ -ꯅꯨꯄꯥ ꯐꯖꯕꯗꯤꯀꯣ ꯔꯣꯅꯦꯜꯗꯣꯅ ꯍꯦꯟꯅ ꯐꯖꯩꯌꯦ
ꯑꯁ ꯅꯪꯁꯨ ꯔꯣꯅꯥꯜꯗꯣꯗ ꯑꯃꯨꯛ ꯐꯖꯩ ꯍꯥꯏꯔꯕ ꯑꯃꯨꯛ
ꯍꯣꯏ
ꯂꯣꯏꯔꯦꯍꯦ ꯔꯣꯅꯜꯗꯣꯗꯤ ꯐꯖꯗꯕ ꯅꯦꯍꯦ
ꯐꯖꯗꯤ ꯐꯖꯥꯏꯍꯦ ꯃꯦꯁꯤꯗꯅꯗꯤ ꯍꯦꯟꯅ ꯐꯖ ꯖꯥꯢꯅ ꯃꯥꯅ ꯋꯥꯡꯁꯨ ꯋꯥꯡꯉꯦ ꯅꯨꯄꯥꯁꯨ ꯊꯣꯛ ꯑꯦ ꯃꯥꯗꯤ
ꯃꯦꯁꯤꯗꯣ
ꯎꯝ
ꯀꯦꯃꯦꯔꯥꯗꯣ ꯈꯔ ꯏꯐꯦꯛ ꯌꯥꯝ ꯈꯔ ꯍꯥꯞꯄꯒ ꯑꯗꯨꯝ ꯀꯥꯞꯄ ꯀꯥꯟꯗꯗꯤ ꯌꯥꯝ ꯐꯖꯕꯅꯤ
ꯑꯥꯎ
ꯏꯐꯦꯛ ꯈꯔ ꯌꯥꯝ ꯍꯥꯞꯄꯣ ꯑꯗꯨꯒ ꯕꯤꯌꯨꯇꯤ ꯄ꯭ꯂꯥꯁꯇꯔ ꯈꯔ ꯍꯥꯞꯄꯣ ꯑꯗꯨ ꯀꯥꯟꯗꯗꯤ ꯀꯣ ꯑꯥ ꯔꯣꯅꯥꯜꯗꯣꯗꯣ ꯂꯩꯍꯧꯔꯦ
ꯑ ꯃꯦꯁꯤꯗꯤ ꯎꯝ
ꯏꯝꯕꯥꯄꯦ ꯈꯣꯏꯁꯨ ꯕꯤꯠꯇꯤ ꯄ꯭ꯂꯥꯁꯇꯣ ꯕꯤꯠꯇꯤ ꯄ꯭ꯂꯥꯁꯇ ꯍꯥꯞ ꯐꯣꯇꯣ ꯀꯥ ꯀꯥꯐꯜꯂꯣ ꯑꯗꯨꯗꯨ ꯀꯥꯟꯗ
ꯍꯣ ꯃꯥꯗꯣ ꯇꯔ ꯅꯤꯟꯖꯥ ꯇꯔꯇꯜ ꯍꯥꯏꯕ꯭ꯔꯥ ꯑꯗꯣ ꯃꯥꯟꯕꯅꯦ
ꯚꯤꯗꯤꯑꯣ ꯑꯃ ꯂꯩꯕꯗꯨ ꯈꯪꯕ꯭ꯔꯥ ꯃꯥꯒꯤ ꯃꯥꯒꯤ ꯃꯃꯥꯟꯅꯕꯁꯤꯡꯅ ꯑ ꯅꯤꯟꯖꯥ ꯇꯥꯔꯇꯜꯒꯤ ꯃꯥꯛꯁ ꯄꯤꯕ ꯚꯤꯗꯤꯑꯣꯗꯣ ꯃꯉꯣꯟ